ꯍꯜꯂꯣ
ꯍꯜꯂꯣ ꯍꯜꯂꯣ
ꯅꯨꯉꯥꯏꯔꯤꯕ꯭ꯔꯣ
ꯅꯨꯡꯉꯥꯏꯔꯤꯌꯦ ꯑꯈꯣꯏꯗꯤ ꯅꯪꯗꯤ ꯀꯃꯥꯏ ꯀꯃꯥꯏ ꯇꯧꯔꯤꯅꯣ
ꯑꯩꯁꯨ ꯅꯨꯡꯉꯥꯏꯔꯤꯌꯦꯅ
ꯀꯩ ꯌꯦꯟꯁꯥꯡ ꯆꯥꯔꯒꯦ
ꯉꯁꯤꯁꯦ ꯌꯦꯟ ꯆꯥꯏꯌꯦ ꯅꯪꯗꯤ
ꯌꯥꯝ ꯍꯥꯎꯋꯦꯀꯣ ꯃꯤ ꯃꯆꯥꯗꯤ ꯑꯩꯈꯣꯏꯗꯤ ꯎꯝ ꯀꯥꯡꯁꯣꯏꯅꯦ ꯀꯥꯡꯁꯣꯏ
ꯀꯥꯡꯁꯣꯏꯁꯨ ꯍꯥꯎꯕꯅꯦ ꯐꯖꯅ ꯊꯣꯡꯉꯗꯤ
ꯍꯣꯏ
ꯃꯔꯣꯛ ꯈꯔ ꯁꯥꯔꯗꯤ ꯍꯥꯎꯕꯅꯦ
ꯍꯥꯎꯋꯦ ꯍꯥꯎꯋꯦ ꯅꯣꯏꯗꯤ ꯐꯤꯒ ꯁꯥꯗ꯭ꯔꯣ
ꯁꯥꯒꯦ ꯇꯧꯕꯅꯦ ꯐꯤ ꯄꯨꯔꯛꯇꯕ ꯑꯗꯨꯒꯤ
ꯄꯨꯔꯛꯑꯣ ꯍꯥꯏꯌꯨꯗꯅ
ꯅꯪꯗꯦ ꯍꯥꯏꯌꯦ ꯁꯪꯗꯦ ꯍꯥꯏꯌꯦ
ꯑꯩꯗꯤ ꯐꯤ ꯁꯥꯅꯤꯡꯉꯥꯏ ꯇꯟꯂꯦ
ꯇꯟꯕꯨꯗꯤ ꯇꯟꯂꯦ ꯑꯗꯨꯕꯨ ꯊꯕꯛ ꯇꯧꯗꯕꯤ ꯂꯥꯏꯃꯟꯗꯅ ꯕꯣꯔꯤꯡ ꯀꯥꯕꯒꯤ ꯁꯥꯒꯦ ꯇꯧꯕꯅꯤꯗ
ꯑꯩꯒꯤꯁꯨ ꯁꯥꯕꯤꯌꯨꯗꯅ
ꯍꯥꯥ
ꯑꯩꯒꯤꯁꯨ ꯁꯥꯕꯤꯌꯣꯗꯅ ꯂꯨꯄꯥ ꯆꯥꯝꯃ ꯄꯤꯒꯦ ꯐꯤ ꯑꯃꯗ
ꯁꯥꯕꯤꯒꯦ ꯀꯩ ꯃꯆꯨ ꯁꯥꯕꯤꯒꯗꯔꯣ
ꯑꯁ ꯁꯥꯗꯤ ꯁꯥꯕꯤꯒꯗ꯭ꯔꯣ
ꯁꯥꯕꯤꯒꯦꯅꯦ ꯅꯨꯡꯁꯥ ꯁꯥꯕ꯭ꯔꯥ ꯅꯣꯏꯗ
ꯅꯨꯡꯁꯥꯗꯤ ꯌꯥꯝ ꯀꯥꯟꯅꯗꯤ ꯁꯥꯗꯦꯅ ꯁꯤꯗꯗꯤ
ꯁꯤꯗꯁꯨ ꯌꯥꯝ ꯁꯥꯗꯦ ꯍꯧꯖꯤꯛ ꯍꯧꯖꯤꯡꯗꯤ ꯑꯗꯨꯝ ꯂꯩꯕ ꯅꯨꯡꯉꯥꯏꯌꯦꯗ
ꯋꯦꯗꯔꯁꯦ ꯈꯔꯗꯤ ꯅꯨꯡꯉꯥꯏ
ꯅꯪꯗꯤ ꯁꯥꯕ ꯍꯥꯏꯕ꯭ꯔꯣ ꯐꯤ
ꯏꯆꯝ ꯆꯝꯕꯗꯤ ꯁꯥꯕ ꯍꯩꯌꯦꯕ ꯑꯗꯨ ꯀꯔꯤ ꯀꯔꯤꯅꯣ
ꯁꯤꯝꯄꯜ ꯑꯣꯏꯕꯗꯤ ꯁꯥꯕ ꯍꯩꯌꯦ ꯑꯩꯁꯨꯨ
ꯑꯦ ꯁꯤꯝꯄꯜꯗꯤ ꯌꯥꯏꯑꯕ ꯑꯗꯨ ꯅꯠꯇ꯭ꯔꯗꯤ ꯑꯁ ꯍꯩꯇꯦꯍꯦ
ꯎꯝ ꯍꯨꯝ
ꯑꯩ ꯐꯤꯁꯥꯅ ꯑꯁ ꯌꯥꯝ ꯇꯟꯂꯦ
ꯃꯣꯏꯃꯤ
ꯁꯥꯁꯨ ꯁꯥꯅꯤꯡꯗꯦꯗ ꯑꯩꯗꯤ
ꯑꯩꯗꯤ ꯁꯥꯅꯤꯡꯉꯤ
ꯀꯨꯝꯕ ꯇꯧꯕꯗꯤ ꯏꯟꯇꯔꯦꯁ ꯌꯥꯎꯗ꯭ꯔꯣ
ꯑꯁ ꯑꯗꯨ ꯑꯩ ꯇꯧꯕ ꯍꯩ ꯅꯪꯗꯤ ꯍꯩꯕ꯭ꯔꯣ
ꯐꯣꯟꯗ ꯌꯦꯡꯉꯒ ꯇꯥꯒꯗꯕꯅꯤ ꯍꯩꯇꯦ ꯑꯩꯗꯤ ꯑꯗꯨꯒꯨꯝꯕ
ꯃꯁꯂꯥꯒꯨꯝꯕ ꯀꯣ
ꯍꯣꯏ ꯕꯦꯛꯀꯨꯝꯕ ꯑꯩꯁꯨ ꯑꯗꯣ ꯁꯥꯒꯦ ꯇꯧꯕꯅꯦ
ꯑꯩꯁꯨ ꯁꯥꯒꯦꯅ ꯈꯜꯂꯤꯅꯦ ꯑꯗꯣ ꯐ꯭ꯔꯤ ꯂꯩꯕ ꯀꯥꯟꯗꯀꯣ
ꯑꯁ ꯁꯪꯗꯦꯅꯦ
ꯌꯥꯏ
ꯅꯧꯔ ꯇꯧ ꯇꯧꯕ ꯌꯥꯏꯌꯦ ꯑꯗꯨꯁꯨ ꯍꯜꯂꯣ ꯈꯧ ꯈꯥꯎ ꯁꯦꯝꯕꯗꯨ ꯅꯪ ꯈꯪꯕ꯭ꯔꯥ ꯄ꯭ꯂꯥꯁꯇꯤꯛꯅ
ꯇꯥꯕ꯭ꯔꯣ
ꯍꯥ
ꯊꯥ
ꯇꯥꯕ꯭ꯔꯣ
ꯇꯥꯕ꯭ꯔꯣ
ꯀꯩꯅꯣ
ꯇꯥꯏ ꯇꯥꯏ ꯀꯩꯁꯨ ꯇꯧꯗꯦꯗ
ꯇꯧꯋꯣꯗꯨꯅ
ꯀꯩꯁꯨ ꯇꯧꯅꯤꯉꯥꯏ ꯂꯩꯇꯦꯅꯦ ꯀꯔꯁꯦ ꯗꯨ ꯌꯥꯝ ꯐꯣꯟꯗꯣ ꯌꯦꯡꯉꯒ ꯇꯝꯁꯤꯔꯥ ꯈꯪꯗ꯭ꯔꯦ
ꯇꯝꯃꯣ ꯅꯨꯉꯥꯏꯕꯅꯦ ꯑꯗꯨꯒ ꯍꯩ
ꯍꯥꯥ
ꯇꯥꯏ
ꯑꯗꯨꯁꯨ ꯇꯥꯒꯅꯤ
ꯅꯪꯒꯤ ꯅꯦꯠ ꯋꯥꯥꯛꯁꯦ ꯌꯥꯝ ꯐꯠꯇꯕ ꯃꯥꯜꯂꯤꯅꯦ ꯅꯨꯡꯉꯥꯏꯇꯕ ꯃꯥꯜꯂꯤꯅꯦ
ꯍꯧꯖꯤꯛꯗꯤ
ꯍ ꯍꯥꯊꯤ
ꯍꯧꯖꯤꯛ
ꯀꯩꯗꯧꯋꯦꯅꯣ
ꯇꯥꯕ꯭ꯔꯣ ꯇꯥꯕ꯭ꯔꯣ ꯍꯧꯖꯤꯛꯗꯤ
ꯇꯥꯏꯌꯦ ꯀꯩ ꯍꯥꯏꯅꯣ
ꯀꯩꯅꯣ ꯇꯥꯕ꯭ꯔꯣ
ꯇꯥꯏ ꯇꯥꯏ
ꯃꯈꯣꯟꯗꯣ ꯇꯥꯕꯔꯣ
ꯍꯣꯏ ꯇꯥꯏꯌꯦꯕ ꯇꯥꯗ꯭ꯔꯣ
ꯌꯥꯗꯦ ꯌꯥꯗ ꯆꯦ ꯇꯥꯏꯌꯦ ꯇꯥꯏꯌꯦ
ꯒ꯭ꯌꯥꯟ ꯃꯦꯟ ꯇꯗꯦꯗ
ꯇꯥꯏꯌꯦ ꯇꯔꯕꯣ ꯍꯣꯏ
ꯑꯣ ꯇꯥꯔꯦ ꯇꯥꯔꯦ
ꯅꯨꯡꯉꯥꯏꯇꯕꯅꯀꯣ ꯑꯁ ꯇꯜꯂꯦꯗ ꯑꯩꯗꯤ ꯅꯨꯡꯉꯥꯏꯇꯦ ꯑꯩꯒꯤꯁꯦ
ꯌꯥꯗ꯭ꯔꯅꯦ ꯌꯥꯗ꯭ꯔꯅꯦ
ꯀꯩ ꯍꯤꯟꯖꯥꯡ ꯆꯥꯔꯒꯦ
ꯍꯥꯥ
ꯀꯩ ꯍꯤꯟꯖꯥꯡ ꯆꯥꯔꯒꯦ
ꯑꯩꯔꯣ ꯀꯥꯡꯁꫭꯏ ꯆꯥꯏꯌꯦ
ꯍꯧꯋꯦꯅꯦ
ꯍꯥꯎꯇꯦꯗ ꯆ
ꯍꯧꯔꯝꯒꯅꯤꯅꯦ ꯀꯥꯡꯁꯣꯏꯗꯤ
ꯍꯧꯇꯤꯌꯦ ꯀꯩꯗꯧꯔꯤꯅꯣ
ꯀꯥꯡꯁꯣꯏꯗꯤ ꯍꯥꯎꯔꯝꯒꯅꯤ
ꯍꯧꯇꯦ
ꯅꯣꯡ ꯆꯨꯒꯗꯧ ꯃꯥꯜꯂꯦꯗ ꯑꯁꯤꯗ
ꯃꯝꯕ ꯍꯧꯋꯦ
ꯅꯣꯏꯒꯤꯗꯤ
ꯇꯞ ꯇꯥꯗ꯭ꯔꯣ
ꯇꯥꯏꯌꯦ ꯇꯥꯏ
ꯅꯨꯡꯉꯥꯏꯗꯕ ꯑꯩꯒꯤꯁꯦ
ꯍꯥ
ꯅꯨꯡꯉꯥꯏꯇꯕ꯭ꯔꯣ ꯑꯩꯒꯤꯁꯦ
ꯅꯠꯇꯦꯗꯥ
ꯀꯩꯅꯣ ꯗꯨꯗꯤ
ꯀꯩꯁ ꯇꯧꯗꯦꯗ
ꯍꯥ ꯀꯩ ꯀꯩ ꯍꯥꯏꯅꯣ
ꯅꯣꯡ ꯆꯨꯒꯦ
ꯑꯁꯤꯗꯗꯤ ꯀꯩꯁꯨ ꯃꯥꯟꯂꯦꯗꯥ ꯍꯣꯏꯃꯦ ꯇꯥꯏꯃꯦ ꯑꯁꯤꯗꯤ ꯀꯩꯁꯨ ꯇꯧꯗꯦ ꯑꯁꯤꯗꯗꯤ ꯀꯩꯁꯨ ꯇꯧꯗ꯭ꯔꯦ ꯌꯥꯝ ꯁꯥꯏꯌꯦ ꯀꯩ ꯀꯩ ꯍꯣꯠꯅꯔꯤꯅꯣ ꯅꯪꯗꯤ
ꯀꯩ ꯀꯩ ꯍꯣꯅꯔꯤꯅꯣ
ꯀꯔꯤꯁꯨ ꯍꯧꯟꯅꯗ꯭ꯔꯦ ꯐ꯭ꯔꯤꯗ ꯂꯩꯌꯦ
ꯃꯤꯁꯤꯡꯁꯦ
ꯕꯣꯔꯤꯛ
ꯃꯤꯁꯤꯡꯁꯦ ꯐ꯭ꯔꯤ ꯉꯥꯛꯇ ꯂꯩꯕ ꯃꯥꯜꯂꯦꯅꯦ
ꯎꯝ
ꯌꯥꯗ꯭ꯔꯦꯅꯦ
ꯎꯝ
ꯐ꯭ꯔꯤꯗ ꯂꯩꯕ ꯃꯥꯜꯂꯦ
ꯑꯩꯁ ꯐ꯭ꯔꯤꯗ ꯂꯩꯃꯜꯅꯗꯤ ꯋꯥꯕꯅꯤꯅꯦ ꯀꯔꯤ
ꯀꯩ ꯇꯧꯔꯁꯤꯔꯣ ꯍꯥꯏꯃꯤꯎ ꯀꯩꯁꯨ ꯇꯧꯅꯤꯡꯉꯥꯏꯁꯨ ꯅꯤꯡꯁꯤꯡꯗꯦ